ꯇꯟꯗꯤ
ꯇꯥꯕ꯭ꯔꯣ
ꯇꯥꯏꯌꯦ ꯐꯤ ꯁꯨꯔꯒ ꯂꯩꯌꯦ
ꯐꯤ ꯁꯨꯔꯒ ꯂꯩꯌꯦꯕ
ꯑꯥꯎ ꯄꯏ ꯂꯩꯇꯕꯒꯤ ꯐꯤ ꯁꯨꯔ ꯂꯩꯌꯦ ꯇꯨꯗꯣ ꯑꯉꯥꯡ ꯎꯅꯈ꯭ꯔꯦ ꯉꯔꯥꯡꯅ ꯑꯗꯨ ꯑꯣꯏꯕꯒꯤ
ꯅꯪꯒꯤ ꯐꯣꯟꯗꯣ ꯐꯖꯅ ꯇꯥꯗꯦꯅꯦ ꯅꯦꯠꯋꯥꯛꯛ ꯌꯥꯝ ꯅꯨꯡꯉꯥꯏꯇ ꯃꯥꯂꯦ
ꯀꯣꯟꯅ ꯐꯖꯟ
ꯍꯥꯥ
ꯅꯪ ꯐꯟꯗꯣ
ꯑꯩꯒꯤ ꯅꯦꯠꯋꯥꯛ ꯀꯩꯁꯨ ꯇꯧꯗꯦꯗ
ꯀꯥꯏꯋꯥꯏꯗ ꯂꯩꯒꯦ ꯅꯪ
ꯇꯥꯕ꯭ꯔꯣ
ꯇꯥꯏ
ꯅꯪꯒꯤ ꯈ‌ꯣꯟꯗ‌ꯣ ꯌꯥꯝ ꯆꯞꯄꯦꯕ
ꯎꯝ ꯅꯪ ꯀꯔꯥꯏꯋꯥꯏꯗ ꯂꯩꯒꯦ ꯍꯧꯖꯤꯛ
ꯍꯥꯥ
ꯀꯔꯥꯏꯋꯥꯏꯗ ꯂꯩꯒꯦ ꯅꯪ
ꯑꯩꯕꯨꯗꯤ ꯌꯨꯝꯗ ꯁꯨꯝ ꯂꯩꯌꯦ
ꯎꯝ ꯅꯪ ꯃꯤ ꯉꯥꯏꯔꯒ ꯂꯩꯔꯝꯕꯅꯤ ꯈꯛꯊꯠꯈ꯭ꯔ‌ꯣ ꯅꯪ
ꯑꯁ ꯅꯪꯒꯤ ꯈꯣꯟꯗꯣ ꯌꯥꯝ ꯅꯨꯡꯉꯥꯏꯇꯦꯕꯣ
ꯑꯁ ꯅꯨꯡꯉꯥꯏꯔꯝꯒꯅꯤꯗ
ꯑꯩꯒꯤ ꯈꯣꯟꯗꯤ ꯌꯥꯝ ꯁꯦꯡꯉꯕ꯭ꯔꯥ
ꯁꯦꯡꯅ ꯁꯦꯡꯅ ꯇꯥꯏꯗꯅ ꯅꯪ ꯈꯣꯟꯖ‌ꯦꯜꯗꯤ ꯎꯝ
ꯅꯪ ꯈ‌ꯣꯟꯗꯨ ꯐꯖꯅ ꯇꯥꯗ‌ꯦꯅꯦ
ꯀꯩꯗꯧꯕꯒꯤꯔ ꯑꯗꯨ ꯑꯣꯏꯔꯗꯤ ꯅꯪ ꯅꯥꯛ ꯅꯪ ꯅꯦꯠꯋꯥꯛ ꯈꯔ ꯅꯨꯡꯉꯥꯏꯇꯕꯒꯤ ꯑꯣꯏꯔꯝꯒꯅꯤ ꯀꯣ
ꯑꯩꯒꯤ ꯅꯦꯋꯥꯛꯇꯤ ꯀꯩꯁꯨ ꯀꯥꯏ ꯀꯩꯁꯨ ꯇꯧꯗꯦ꯫
ꯑꯦꯁ ꯅꯪꯒꯤ ꯑꯣꯏꯔꯝꯒꯅꯦ꯫
ꯆꯥꯛ ꯆꯥꯔꯕꯣ
ꯍꯥꯥ꯫
ꯀꯩ ꯏꯟꯁꯥꯡ ꯆꯥꯒꯦ꯫
ꯍꯂꯣ꯫
ꯇꯥꯕ꯭ꯔꯣ꯫ ꯇꯥꯕ꯭ꯔꯣ꯫
ꯑꯣ ꯍꯧꯖꯤꯛ ꯁꯦꯡꯉꯦ ꯅꯪꯒꯤ ꯅꯦꯋꯥꯛꯇꯣ꯫
ꯀꯩꯗꯧꯔ ꯂꯩꯒꯦꯅꯥ꯫
ꯁꯨꯝ ꯂꯦꯞꯄꯝꯕꯅꯦꯗ ꯂꯝꯈꯥꯏꯗ꯫
ꯑꯁ ꯅꯨꯡꯉꯥꯏꯔꯤꯅꯦ ꯁꯨꯝꯂꯦꯞꯄꯒ ꯂꯩꯕꯗꯣ꯫
ꯑꯁ ꯊꯕꯛ ꯆꯠꯁꯤꯔ ꯇꯧꯕꯅꯦ ꯑꯗꯨ꯫ ꯁꯨꯝ ꯁꯨꯕ ꯌꯥꯕ꯫
ꯎꯝ ꯃꯥꯅꯤꯅꯦ꯫ ꯃꯔꯛ ꯃꯔꯛꯇ ꯁꯨꯒꯗꯕꯅꯦ꯫ ꯅꯣꯏ ꯂꯧꯗꯤ ꯍꯧꯅꯔꯕ꯭ꯔꯣ꯫ ꯀꯃꯥꯏ ꯇꯧꯔꯤꯒꯦ꯫
ꯂꯧ ꯂꯧ ꯁꯤ ꯍꯧꯗ꯭ꯔꯤꯗ ꯑꯌꯥꯝꯕꯅꯗꯤ ꯑꯃꯅꯤꯗꯤ ꯍꯧꯔ ꯂꯩꯔꯦ꯫
ꯉꯜꯂꯤꯗ꯫
ꯍꯣꯏ ꯂꯧ ꯂꯤꯡꯒꯗꯕꯁꯨ ꯅꯠ ꯇꯦ꯫ ꯇꯟꯊꯦꯟ ꯍꯨꯟꯒꯗꯕ꯫ ꯄꯟꯐꯦꯟ ꯍꯨꯟꯒꯗꯕꯗꯕꯨ ꯀꯣ꯫
ꯎꯝ꯫ ꯉꯜꯂꯤꯗ ꯖꯨꯟ ꯖꯨꯂꯥꯏ ꯖꯨꯟ ꯂꯣꯏꯁꯤꯟꯗ꯭ꯔꯤ ꯖꯨꯂꯥꯏ ꯑꯃꯨꯛ ꯂꯩꯔꯤ꯫
ꯎꯝ ꯑꯁ ꯈꯪꯗꯔꯦꯅꯦ꯫ ꯉꯁꯤꯁꯦ ꯍꯋꯥꯏ꯫ ꯍꯥꯥ꯫
ꯆꯞ ꯃꯥꯟꯅꯩꯍꯦ ꯍꯋꯥꯏ ꯊꯣꯡꯉꯗꯤ ꯑꯩꯁꯨ ꯍꯋꯥꯏ ꯆꯥꯏ ꯍꯦ ꯉꯁꯤ꯫
ꯍꯋꯥꯏꯁꯤ꯫ ꯑꯩꯗꯤ ꯌꯥꯝ ꯄꯥꯝ ꯅꯦ꯫
ꯑꯁ ꯍꯋꯥꯏ ꯆꯝꯐꯨꯠ ꯐꯨꯠꯂꯀꯥꯟꯗ ꯑꯁ ꯑꯃꯦꯠꯄꯒ ꯀꯥꯡꯉꯎ ꯌꯥꯎꯔꯗꯤ ꯐꯗꯤ ꯍꯥꯎꯕꯅꯦꯀꯣ꯫
ꯑꯩꯁꯨ ꯑꯗꯨ ꯑꯣꯏꯔꯁꯨ ꯆꯥꯅꯤꯡꯗꯦꯗ ꯑꯩꯗꯤ ꯑꯃꯦꯠꯄꯒ ꯀꯥꯡꯉꯧꯕꯨꯗꯤ ꯆꯥꯒꯦ꯫
ꯍꯋꯥꯏ ꯈꯔꯗꯤ ꯍꯥꯎꯕꯅꯦꯍꯦ꯫
ꯎꯝ꯫ ꯑꯁ ꯑꯩꯗꯣ ꯈꯅꯥꯎ ꯅꯨꯡꯉꯥꯏ ꯇꯅꯦ ꯑꯩꯒꯤ ꯈꯅꯥꯎꯁꯦ
ꯏꯁꯇꯖꯧꯕꯒꯦ
ꯉꯔꯥꯡ ꯕꯣꯜ ꯁꯥꯟꯅꯕꯗ ꯁꯤꯡꯖꯨ ꯆꯥꯔꯦ ꯑꯗꯨꯒ ꯈꯔ ꯂꯥꯎꯕꯒꯤꯀꯣ
ꯁꯦꯁ ꯅꯨꯡꯉꯥꯏꯔꯦꯅꯦ ꯑꯗꯨ ꯋꯥꯔꯤꯗꯤ ꯑꯦ ꯅꯨꯄꯤ ꯊꯤꯅꯤꯡꯉꯥꯏ ꯇꯧꯔꯣ ꯀꯅꯥꯅꯔꯣꯏ ꯀꯩꯁꯨ ꯀꯅꯥꯔꯣ
ꯌꯥꯔꯦ ꯅꯪꯁꯨ
ꯄꯤꯊꯉ ꯇꯔꯣ ꯄꯤꯊꯤꯔꯦꯅ ꯀꯔꯅꯉꯥꯡ ꯑꯣꯈ ꯍꯅ
ꯎꯝ ꯅꯪꯁꯤꯗꯤꯕꯒꯣ
ꯎꯝ
ꯍꯖ ꯐꯖꯔꯩ ꯌꯥꯕ ꯋꯥꯁꯨ ꯈ ꯉꯥꯡꯕꯗ ꯀꯔꯤ ꯅꯨꯄꯤ ꯊꯔꯦ
ꯅꯨꯄꯤ ꯊꯤꯕꯥꯅꯥ ꯐꯥꯕꯅꯦ
ꯂꯩꯇꯕꯩꯅꯤ ꯀꯩꯅꯣ
ꯑꯥ
ꯂꯩꯇꯕꯩꯅꯦ ꯑꯩꯈꯣꯏꯁꯨ ꯊꯤꯅꯤꯡ ꯄꯅꯤ ꯀꯩꯅ
ꯇꯤꯁꯨ ꯅꯪꯅ ꯇꯨ ꯃꯈꯥꯗ ꯑꯃꯨꯛ ꯂꯩꯗꯧ ꯃꯥꯜꯂꯤꯅꯦ
ꯌꯥꯔꯦ ꯅꯪ ꯑꯣꯏꯅ ꯑꯣꯏꯅ ꯂꯩꯅꯤ ꯍꯥꯏꯗꯤ ꯅꯪꯗꯤ ꯐꯤꯁꯨ ꯍꯧꯖꯤꯛ ꯁꯨꯔꯤ ꯍꯥꯏꯗꯣ ꯑꯩꯈꯣꯏꯗꯤ ꯐꯤꯁꯨ ꯑꯝꯇ ꯁꯨꯗꯦ
ꯎꯄꯥꯏ ꯂꯩꯇꯕꯒꯤ ꯁꯨꯕꯅꯤꯅ ꯉꯁꯤ ꯈꯛꯇꯪꯅꯤꯅ
ꯑꯦ
ꯅꯍꯥꯟ ꯈꯩꯗꯤ ꯑꯁ ꯃꯊꯟꯗꯅꯦ ꯁꯨꯔꯛꯄ ꯑꯁ
ꯎꯝ ꯅꯪ ꯅꯪꯒꯤ ꯋꯥꯐꯝꯁꯤ ꯌꯥꯎꯔꯗꯤ ꯌꯥꯔꯦ ꯌꯥꯔꯦ ꯏꯕꯣ ꯌꯥꯝ ꯈꯥꯏꯔꯛꯑꯅꯨ ꯅꯪꯁꯨ ꯅꯠꯇꯦ ꯅꯪ ꯅꯪ ꯅꯪ ꯅꯪ ꯁꯨꯃꯥꯏꯅ ꯍꯥꯏꯔꯒ ꯑꯩ ꯀꯃꯥꯏꯅ ꯊꯥꯖꯗꯣꯏꯅꯣꯕ
ꯊꯖꯥꯕ ꯀꯜꯂꯨ ꯊꯥꯖꯕ ꯀꯜꯂꯨ ꯊꯣꯃꯥꯁ ꯊꯣꯃꯥꯁ ꯇꯧꯅ ꯂꯥꯛꯏꯒꯅꯨ
ꯈꯪꯉꯦꯀꯣ ꯊꯃꯥꯁ ꯇꯧꯅ ꯂꯩꯒꯅꯨ
ꯌꯥꯔꯦ ꯌꯥꯔꯦ ꯌꯥꯝ ꯌꯥꯝ ꯈꯔ ꯌꯥꯝ ꯌꯥꯝ ꯃꯥꯜꯂꯤꯉꯥꯏꯗ ꯋꯥꯔꯤꯁꯦ ꯊꯨꯞꯁꯤꯜ ꯍꯧꯔꯁꯦ ꯅꯣꯛꯄꯨ ꯅꯣꯛꯅꯤꯡꯉꯤꯗ ꯑꯗꯨ ꯅꯪ ꯕꯣꯜ ꯌꯦꯡꯗ꯭ꯔꯣꯕ
ꯌꯦꯡꯉꯦ
ꯏꯁꯀꯥꯏꯗ ꯌꯦꯡ
ꯑꯦ ꯐꯣꯟꯗ ꯌꯦꯡꯕꯅꯤꯍꯦ ꯉꯔꯥꯡ ꯑꯩꯈꯣꯏ ꯗꯨꯇꯤ ꯇꯥꯔꯤꯁꯤꯗꯤ ꯂ
ꯑꯣ ꯃꯤ ꯌꯥꯝꯕ꯭ꯔꯣ
ꯍꯥꯥ
ꯃꯤ ꯌꯥꯝ ꯂꯥꯛꯄ꯭ꯔꯥ
ꯃꯤ ꯇꯔꯦꯠꯃꯨꯛꯇꯤ ꯂꯥꯛꯄ ꯃꯥꯜꯂꯦ
ꯎꯝ ꯑꯗꯨ ꯅꯪꯁꯤ ꯀꯥꯏ ꯀꯥꯏ ꯆꯠꯀꯅꯤ ꯊꯕꯛ ꯆꯠꯀꯦꯔꯣ
ꯆꯠꯇꯧ ꯃꯥꯜꯂꯦ
ꯑꯁ ꯌꯨꯝꯗ ꯁꯨꯝ ꯐ꯭ꯔꯤ ꯂꯩꯗꯨꯁꯨ ꯅꯨꯡꯉꯥꯏꯇꯦꯅꯦꯀꯣ
ꯎꯝ ꯐꯔꯤ ꯂꯩ ꯂꯩꯕꯁꯨ ꯅꯨꯡꯉꯥꯏ ꯇꯕ
ꯑꯁ ꯉꯔꯥꯡꯗꯣ ꯕꯣꯜ ꯁꯅꯥ ꯆꯠꯂꯨꯕ ꯑꯗꯨꯒꯤ ꯑꯁ ꯄꯥꯝꯕꯣꯕꯁꯦ ꯂꯣꯏ ꯅꯥꯔꯦꯕꯨ
ꯑꯗꯨ ꯃꯅꯦꯁ ꯇꯧꯍꯟꯕ ꯌꯥꯕꯅꯦꯕ ꯑꯗꯨ ꯃꯇꯥꯡꯁꯤ ꯌꯥꯝꯅ ꯆꯅꯈꯤꯗ꯭ꯔꯦꯗ
ꯅꯪꯁꯤꯒꯣ ꯑꯩꯁꯦ ꯄ꯭ꯔꯣꯝ ꯄ꯭ꯔꯣꯝ ꯆꯥꯛꯑꯦꯕ ꯅꯪ ꯅꯪ ꯋꯥ ꯇꯥꯗꯣ ꯇꯥꯔꯒ
ꯍ
ꯑꯁ ꯉ ꯉꯁꯥꯏꯗꯣ ꯑꯩ ꯀꯣꯜ ꯇꯧꯔ ꯂꯩꯕꯅꯦꯀꯣ ꯑꯗꯨꯗ ꯁꯤꯃꯔꯣꯏꯂꯨꯡ ꯍꯥꯏꯕ ꯏꯅꯥꯎꯅꯨꯄꯥ ꯑꯃ ꯂꯩꯕ
ꯎꯝ
ꯃꯥꯅꯂꯥꯛꯑ ꯑꯒ ꯀꯔꯟ ꯇꯧꯔꯛꯄꯁꯤꯗꯤ
ꯑꯩ ꯌꯥꯏ ꯌꯥꯏ ꯌꯥꯏ ꯇꯧꯔꯛꯇ꯭ꯔꯣ ꯃꯗꯨ ꯅꯨꯄꯥꯗꯣ ꯅꯪ ꯅꯃꯥꯟꯅꯕꯁꯤꯡ ꯀꯧꯔ ꯂꯥꯛꯇꯧ ꯀꯔꯥꯝ ꯋꯥꯠꯂꯤꯒꯦ ꯋꯥꯊꯤ ꯋꯥꯔꯦꯝ ꯇꯥꯔꯅꯨ ꯅꯨꯄꯤꯅ ꯉꯝꯕ ꯅꯨꯄꯥ
ꯌꯥꯔꯦꯕꯣ ꯌꯥꯔꯦꯕꯣ ꯅꯪꯗꯤ
ꯑꯥ ꯑꯩꯗꯤ ꯒꯨꯟꯗꯥꯅꯦ ꯒꯨꯟꯗꯥ
ꯍꯝ ꯌꯥꯔꯦ ꯅꯪ ꯅꯪ ꯑꯣꯏꯅ ꯅꯥꯇꯨ ꯌꯥꯝ ꯌꯥꯝ ꯀꯤꯔ ꯂꯩꯕꯗꯣ
ꯏꯁ ꯌꯥꯝ ꯀꯤꯅ ꯂꯩꯕꯗ ꯑꯩꯕꯨꯅꯦꯍꯦ ꯀꯤꯕꯁꯤꯡꯗꯣ ꯀꯤꯕꯗꯨꯗꯤ ꯑꯩꯕꯨꯅꯦ
ꯍꯌꯦꯡꯋꯥꯏ ꯅꯠꯇꯨ ꯂꯩꯔꯤꯗꯤ ꯃꯄꯥꯟ ꯐꯥꯎ ꯊꯣꯛꯄ ꯉꯝꯗꯕꯤꯗ
ꯑꯁ ꯑꯗꯨꯗꯤ ꯌꯦꯡꯉꯒ ꯂꯩꯕꯒꯤꯅꯦꯍꯦ ꯌꯦꯡꯉꯒ ꯂꯩꯗꯣꯏꯅꯦꯍꯦ
ꯌꯥꯝ ꯌꯥꯝ ꯀꯩꯅꯣ ꯌꯥꯝꯅ ꯅꯨꯄꯥ ꯊꯣꯛꯄ ꯇꯥꯏꯞꯇ ꯇꯧꯔꯅꯨꯗ
ꯑꯦꯁ ꯌꯦꯡꯅꯤꯡꯉꯥꯏ ꯄꯨꯔꯛꯑꯕꯅꯤꯅ ꯌꯦꯡ ꯇꯥꯔꯦ ꯎꯝ ꯎꯝ
ꯌꯦꯡꯕꯕꯨꯗꯤ ꯑꯗꯨꯝ ꯅꯨꯡꯇꯤꯒꯤ ꯎ ꯐꯪꯉꯅꯤꯅ ꯀꯩꯅꯣ ꯃꯔꯨꯞ ꯃꯄꯥꯡꯒ ꯇꯤꯟꯅꯕꯁꯨ ꯐꯕꯅꯦꯍꯦꯁ ꯅꯪ ꯅꯪ ꯑꯗꯨ ꯅꯪꯒꯤ ꯋꯥꯇꯥ ꯗꯤ ꯅꯪ ꯅꯨꯄꯤ ꯊꯤꯗꯤ ꯃꯄꯥꯟꯒ ꯑꯝꯇ ꯊꯣꯛꯇꯧ ꯃꯥꯟꯗ꯭ꯔꯦꯀꯣ
ꯈꯪꯗꯦ ꯃꯄꯥꯟ ꯊꯣꯛꯄ ꯊꯣꯛꯇꯕ ꯑꯗꯨꯗꯤ
ꯁꯣꯏꯗ꯭ꯔꯦ ꯑꯩ ꯈꯪꯉꯦ
ꯀꯥꯏ ꯌꯔꯔꯕꯅ
ꯍꯥꯏ
ꯎꯝ ꯍꯥꯏꯒꯂꯣ ꯍꯥꯏꯒꯂꯣ ꯈꯔ ꯊꯨꯡꯂ ꯑꯛꯇ ꯑꯣꯔꯦ ꯈ
ꯄꯨꯛꯅꯥꯏꯅꯦ
ꯄꯨꯛꯅꯥꯏ ꯍꯥꯏꯕ
ꯎꯝ ꯃꯔꯥꯡꯁꯤ ꯊꯤꯡꯖꯨ ꯐ ꯆꯕꯤꯕꯗ
ꯅꯪ ꯄꯨꯛ ꯅꯥꯕꯗꯣ ꯀꯩꯅꯣ ꯄꯨꯛ ꯅꯥꯕ ꯖꯒꯥꯗꯣ ꯏ ꯍꯣꯏꯒ ꯐ꯭ꯔꯤꯖꯇ ꯊꯝꯃꯃꯣ ꯐ꯭ꯔꯤꯖꯇ ꯊꯝꯃꯣ ꯑꯗꯨ ꯑꯣꯏꯔꯗꯤ ꯏꯪ ꯇꯔꯛꯑꯅꯤ
ꯌꯥꯒꯣ ꯅꯪ ꯀꯣꯣꯡꯦꯁꯤ ꯇꯔꯛ ꯇꯧꯔꯦ
ꯎꯝ ꯎꯝ
ꯎ